ꯇꯥꯌꯦ ꯀꯩꯗꯧꯔꯝꯃꯤꯅꯣ
ꯑꯣ ꯑꯩꯁꯦ ꯏꯃꯥꯟꯅꯕ ꯑꯃ ꯄꯥꯎ ꯐꯥꯎꯅꯔꯝꯕꯅꯦ ꯑꯗꯣ ꯍꯣꯏ ꯊꯝꯈ꯭ꯔꯦ ꯃꯥꯁꯨ ꯑꯗꯨꯒꯤ ꯑꯗꯨꯝ ꯉꯥꯏꯍꯥꯛ ꯁꯨꯝ ꯐꯝꯃꯝꯕꯅꯦ ꯌꯦꯡ ꯐꯣꯟ ꯃꯦꯠꯂꯒ ꯀꯩꯇꯧꯔꯒ ꯑꯗꯨ ꯅꯪꯗꯤ ꯀꯩꯗꯧꯔꯤꯒꯦ
ꯑꯣ ꯑꯩꯗꯣ ꯆꯥꯛ ꯊꯣꯡꯉꯝꯕꯅꯦ ꯉꯔꯥꯡ ꯉꯥ ꯈꯔ ꯐꯥꯔꯛꯄ ꯏꯃꯥꯟꯅꯕꯍꯣꯏꯗꯩ ꯑꯗꯨ ꯇꯧꯔ ꯆꯥꯛ ꯊꯣꯡꯉꯝꯕꯅꯦ ꯂꯣꯏꯔꯦ ꯉꯥ ꯈꯛ ꯈ ꯈ ꯇꯥꯎꯊꯣꯛꯑ ꯊꯝꯃꯝꯕ ꯑꯗꯨꯒ ꯉꯁꯤ ꯑꯃꯨꯛ ꯐꯖꯅ ꯊꯣꯡꯉꯦ ꯂꯣꯏꯔꯦ ꯃꯍꯤ ꯈꯔ ꯌꯥꯝꯃꯦꯅ ꯈꯤꯇꯪ ꯁꯧꯍꯜꯂꯤ ꯑꯗꯨꯒ ꯑꯗꯨꯝ ꯂꯣꯏꯔꯅꯤ ꯑꯗꯨꯒ ꯆꯥꯛ ꯆꯥꯔꯅꯤ ꯉꯥꯛꯇꯪ ꯂꯩꯔꯒ ꯅꯪꯗꯤ ꯑꯩꯌꯨꯛꯀꯤ ꯀꯩꯀꯩ ꯆꯥꯔꯒꯦ
ꯑꯣ ꯑꯌꯨꯛꯁꯦ ꯀꯩꯅꯣ ꯇꯧꯋꯦ ꯎꯝ ꯆꯥꯕꯨꯗꯤ ꯊꯛꯈ꯭ꯔꯦꯕꯀꯣ ꯉꯁꯤꯒꯤ ꯑꯗꯣ ꯄꯨꯛ ꯈꯤꯇꯪ ꯅꯨꯡꯉꯥꯏꯇꯕ ꯑꯗꯣ ꯉꯁꯤ ꯄꯨꯛ ꯅꯨꯡꯉꯥꯏꯇꯕꯒꯤ ꯑꯩꯁꯦ ꯈꯪꯗꯦ ꯆꯝꯅꯗꯤ ꯑꯣꯏꯅ ꯆꯥꯔꯒ ꯆꯥꯔꯁꯤꯔꯥ ꯍꯥꯏꯅ ꯈꯜꯂꯤ ꯑꯩꯈꯣꯏꯁꯨ ꯉꯥ ꯊꯣꯡꯕꯕꯨꯗꯤ ꯂꯩꯕꯅꯦꯕꯀꯣ ꯑꯗꯣ ꯆꯥꯁꯤꯟꯗ꯭ꯔꯥ ꯆꯥꯁꯤꯟ ꯂꯣꯏꯁꯤꯔꯥ ꯈꯟꯖꯥꯅꯩꯅꯤ ꯍꯧꯖꯤꯛꯁꯦ ꯍꯥꯏꯕꯗꯤ ꯄꯨꯛꯇꯣ ꯑꯃꯨꯛ ꯅꯨꯡꯉꯥꯏꯇ꯭ꯔꯒꯗꯤ ꯁꯨꯝ ꯆꯠꯊꯣꯛ ꯈꯣꯠꯇꯣꯛ ꯇꯧꯔꯀꯥꯟꯗꯗꯤ ꯅꯨꯡꯉꯥꯏꯇꯦꯕꯀꯣ ꯌꯨꯝꯗ ꯂꯩꯔꯕꯨꯗꯤ ꯑꯗꯨꯝ ꯅꯨꯡꯉꯥꯏꯇꯦ ꯍꯥꯏꯔꯁꯨ ꯈꯔ ꯐꯕ ꯑꯗꯣ ꯆꯠꯊꯣꯛꯀꯗꯧꯅꯤꯅ ꯑꯩꯁꯦ ꯆꯥꯁꯤꯟꯁꯤꯔꯥ ꯆꯥꯁꯤꯜꯂꯣꯏꯁꯤꯔꯥꯗꯤ ꯈꯜꯂꯤ ꯑꯗꯨ ꯑꯍꯥꯎꯕꯅꯤꯅ ꯑꯗꯨꯝ ꯆꯥꯗꯤ ꯆꯥꯈꯤꯗꯧꯗꯤ ꯃꯥꯟ ꯗꯤ ꯃꯥꯜꯂꯦ ꯑꯗꯨ ꯃꯑꯣꯡ ꯌꯦꯡꯉꯒꯦ ꯑꯗꯣ ꯉꯁꯤꯁꯤꯕꯨ ꯋꯥꯛꯀꯤꯡꯒꯨꯝꯕ ꯆꯠꯂꯨꯕ꯭ꯔꯣ ꯀꯃꯥꯏꯅ ꯇꯧꯒꯦ
ꯑꯧ ꯋꯥꯛꯀꯤꯡ ꯆꯠꯂꯨꯏꯌꯦ ꯉꯁꯤꯁꯦ ꯑꯁ ꯈꯪꯗꯦꯗ ꯉꯁꯤꯒꯤ ꯋꯥꯛꯀꯤꯡ ꯆꯠꯄ ꯀꯥꯟ ꯅꯨꯡꯁꯥꯁꯦ ꯍꯦꯛꯇ ꯌꯥꯛꯑ ꯁꯥꯔꯒ ꯑꯗꯒꯤ ꯅꯣꯡꯒ ꯃꯪꯉꯒ ꯋꯥꯛꯀꯤꯡ ꯆꯠꯄꯗ ꯑꯃ ꯏꯁꯥ ꯇꯦꯛꯈꯠꯀꯗ꯭ꯔꯥ ꯍꯥꯏꯔꯒ ꯍꯜꯂꯛꯄꯗ ꯑꯣꯏꯅ ꯏꯁꯥ ꯄꯠꯊꯕꯤꯗꯣ ꯑꯗꯨꯃꯥꯏꯅ ꯇꯧꯔꯦ ꯀꯩꯔꯤꯒꯤꯅꯣ ꯍꯥꯏ ꯃꯇꯝꯗ ꯅꯨꯡꯁꯥꯗꯣ ꯊꯣꯛꯑ ꯂꯩꯔꯝꯕ ꯍꯥꯏꯇꯥꯔꯦ ꯑꯗꯒꯤ ꯑꯣꯝ ꯆꯥꯛꯅꯔꯒ ꯈꯪꯗꯦ ꯌꯥꯝ ꯍꯩꯅꯗꯕ ꯑꯃ ꯐꯥꯎꯕꯗꯣ ꯅꯥꯍꯥꯟꯈꯩ ꯋꯥꯛꯀꯤꯡ ꯆꯠꯄꯗꯤ ꯍꯜꯂꯛꯀꯥꯟꯗ ꯌꯥꯝ ꯐ꯭ꯔꯦꯁꯀ ꯑꯣꯏꯊꯣꯛꯑꯒ ꯌꯥꯝ ꯅꯨꯡꯉꯥꯏꯕꯅꯦꯀꯣ ꯉꯁꯤꯗꯤ ꯌꯥꯝ ꯈꯪꯗꯦ ꯅꯨꯡꯉꯥꯏꯇꯦ ꯍꯥꯏꯇꯥꯔꯦ ꯑꯗꯩ ꯉꯔꯥꯡꯁꯨ ꯊꯕꯛ ꯀꯩꯀꯩ ꯈꯔ ꯋꯥꯔꯨꯕꯩꯁꯨ ꯑꯗꯒꯤ ꯊꯤꯡꯒꯥꯏꯕ ꯈꯣꯠꯄ ꯀꯩ ꯇꯧꯕꯩ ꯄꯨ ꯌꯥꯁꯤꯟꯅꯕꯩꯔ ꯈꯪꯗꯦ ꯑꯗꯨꯝ ꯆꯠꯄ ꯀꯥꯟꯗ ꯅꯨꯡꯉꯥꯏꯕ ꯑꯣꯏꯕꯗꯣ ꯑꯗꯨꯃꯥꯏ ꯑꯣꯏꯗꯦ ꯍꯣꯏ ꯅꯪ ꯄꯨꯛ ꯅꯨꯡꯉꯥꯏꯇꯦ ꯍꯥꯏꯁꯦ ꯀꯩꯀꯩ ꯆꯥꯁꯤꯜꯂꯨꯔꯒꯦ
ꯄꯨꯛꯁꯦ ꯌꯥꯝ ꯀꯟꯅ ꯊꯣꯏꯗꯣꯛꯅ ꯆꯥꯁꯤꯜꯂꯨꯕꯕꯨꯗꯤ ꯅꯠꯇꯦ ꯈꯪꯗꯦ ꯑꯒ ꯍꯥꯏꯗꯤ ꯌꯥꯝ ꯀꯟꯅ ꯊꯥꯎ ꯅꯨꯡ ꯆꯥꯕ ꯈꯣꯄꯗꯤ ꯌꯥꯎꯗꯦ ꯉꯔꯥꯡꯕꯨꯗꯤ ꯀꯩꯅꯣ ꯌꯦꯟꯁꯥꯡ ꯑꯍꯥꯎꯕꯕꯨꯗꯤ ꯆꯥꯔꯨꯏꯌꯦꯕꯀꯣ ꯃꯣꯔꯣꯛꯄꯨꯗꯤ ꯈꯤꯇꯪ ꯁꯥꯈꯤꯕꯅꯦ ꯑꯗꯣ ꯑꯗꯨꯅꯔꯁꯨ ꯈꯪꯗꯦ ꯍꯥꯏꯕ ꯗꯤ ꯎꯝ ꯁꯨꯝ ꯑꯗꯨꯃꯥꯏꯅ ꯁꯥꯅ ꯆꯥꯗꯕꯁꯦ ꯀꯨꯏꯔꯦꯕꯀꯣ ꯀꯩꯁꯨ ꯑꯗꯨꯃꯥꯏꯅ ꯆꯥꯒꯤꯗ꯭ꯔꯦꯕ ꯑꯗꯣ ꯑꯗꯣ ꯑꯗꯨ ꯆꯥꯎꯕꯗꯩꯁꯨ ꯁꯨꯝ ꯃꯄꯥ ꯃꯄꯥ ꯆꯥꯅꯕꯒꯨꯝꯕꯗꯤ ꯑꯣꯏꯔꯝꯗꯧꯗꯤ ꯃꯥꯜꯂꯦ ꯑꯗꯨꯏꯁꯨ ꯑꯗꯨꯃꯛꯅ ꯑꯗꯨꯅꯅꯤ ꯍꯥꯏꯕ ꯕꯒꯤ ꯋꯥꯗꯤ ꯅꯠꯇꯕꯀꯣ ꯑꯗꯨ ꯍꯣꯏ ꯑꯗꯨꯅꯦ ꯑꯩꯁꯨ ꯉꯍꯥꯛꯇꯪ ꯁꯨꯝ ꯊꯣꯛꯎꯕꯅꯦ ꯋꯥꯛꯀꯤꯡꯗꯣ ꯉꯁꯤꯗꯣ ꯑꯗꯣ ꯀꯩ ꯍꯥꯏꯅꯤ ꯏꯁꯥꯁꯦ ꯎꯝ ꯏꯁꯥ ꯁꯥꯒꯠꯂꯒ ꯆꯠꯅꯞ ꯆꯠꯅꯞ ꯈꯤꯇꯪ ꯂꯥꯎꯕꯤꯗꯣ ꯑꯗꯨꯃꯥꯏꯅ ꯇꯧꯕ ꯍꯨꯃꯥꯡꯁꯨ ꯄꯨꯔꯥ ꯇꯥꯊꯣꯛꯕ ꯇꯥꯊꯣꯛꯇꯕꯤꯗꯣ ꯑꯗꯨꯃꯥꯏꯅ ꯇꯧꯔꯒꯅꯦ ꯇꯧꯋꯦ ꯌꯥꯝ ꯅꯨꯡꯉꯥꯏꯇꯕꯗꯣ ꯑꯗꯒꯤ ꯏꯔꯨꯖꯊꯣꯛ ꯏꯔꯨꯖꯅꯤꯡꯕꯅ ꯉꯥꯏꯉꯝꯗꯕꯗꯧꯅ ꯇꯧꯕꯗꯣ ꯑꯩꯔꯨꯖꯊꯣꯛꯑꯒ ꯐꯥꯗꯣꯒ ꯃꯥꯟꯕꯗꯣ ꯑꯗꯨꯃꯥꯏꯅ ꯇꯧꯔꯝꯕꯅꯦ ꯑꯗꯣ ꯏꯔꯨꯖꯕꯨꯗꯤ ꯏꯔꯨꯖꯊꯑꯦ ꯑꯗꯣ ꯏꯔꯨꯖꯊꯣꯛꯑꯒꯁꯨ ꯂꯣꯏꯔꯒꯁꯨ ꯁꯥꯗꯤ ꯁꯥꯏ ꯑꯗꯨ ꯑꯣꯏꯔꯒꯁꯨ ꯉꯁꯥꯏ ꯑꯗꯨꯃꯥꯏꯅ ꯎꯝ ꯅꯞ ꯅꯞ ꯂꯥꯎꯕ ꯈꯣꯠꯄꯗꯨ ꯇꯧꯗꯕꯅꯤꯅꯅꯦ ꯑꯥ ꯑꯗꯨ ꯈꯤꯇꯪꯕꯨꯗꯤ ꯐꯩꯌꯦꯕ ꯑꯗꯣ ꯍꯧꯖꯤꯛꯁꯨ ꯑꯗꯨꯝ ꯁꯥꯗꯤ ꯁꯥꯏꯌꯦ ꯑꯗꯨ ꯉꯥꯏꯍꯥꯛ ꯐꯦꯟ ꯀꯩꯅꯣ ꯇꯧꯔꯒ ꯂꯩꯔꯝꯕꯅꯦ ꯃꯩ ꯑꯃꯨꯛ ꯃꯨꯠꯊꯣꯛꯈ꯭ꯔꯦ ꯑꯗꯒꯤ ꯍꯧꯖꯤꯛꯄꯨꯗꯤ ꯂꯥꯛꯄ꯭ꯔꯥ ꯈꯪꯗꯦ ꯑꯥꯅꯨꯡꯁꯥꯁꯤ ꯍꯧꯖꯤꯛꯇꯤ ꯑꯃꯨꯛ ꯁꯥꯗꯦꯕꯀꯣ ꯌꯥꯝ ꯀꯟꯅ ꯑꯗꯨ ꯑꯣꯏꯒꯁꯨ ꯈꯪꯗꯦ ꯏꯁꯥ ꯁꯥꯒꯠꯄꯗꯣ ꯑꯗꯨꯃꯥꯏꯅ ꯇꯧꯕꯗꯣ ꯑꯗꯣ ꯉꯁꯤꯗꯤ ꯊꯕꯛ ꯀꯩꯀꯥ ꯆꯠꯊꯣꯛꯀꯥꯗꯣꯛꯄ ꯂꯩꯕ꯭ꯔꯣ ꯅꯠꯇ꯭ꯔꯒ ꯌꯨꯝꯗ ꯂꯩꯗꯣꯢꯔꯣ ꯀꯃꯥꯏ ꯇꯧꯕꯅꯣ
ꯉꯁꯤꯁꯥꯗꯣꯛꯄ ꯆꯠꯊꯣꯛꯇꯣꯕ ꯂꯩꯇ꯭ꯔꯦ ꯢꯟꯖꯥꯡ ꯑꯍꯥꯎ ꯑꯃ ꯐꯖꯅ ꯆꯥꯔꯒ ꯐꯖꯅ ꯀꯨꯏꯅ ꯇꯨꯝꯒꯦꯗꯤ ꯈꯜꯂꯤ ꯍꯥꯏꯗꯤ ꯉꯥꯡꯗꯣ ꯋꯥꯔꯨꯕꯩꯀꯣ ꯑꯗ ꯑꯍꯤꯡꯁꯨ ꯉꯔꯥꯡꯁꯦ ꯁꯥꯕꯗ ꯇꯨꯝꯕ ꯌꯥꯗꯕꯒꯤ ꯑꯗꯨꯗꯤ ꯑꯉꯥꯡ ꯃꯈꯩꯅ ꯑꯃꯨꯛ ꯄꯣꯟ ꯌꯦꯡ ꯕꯒꯤ ꯂꯥꯡꯉꯛ ꯃꯄꯥ ꯃꯄꯥ ꯆꯥꯒꯤꯗꯅ ꯑꯩꯁꯦ ꯌꯥꯝ ꯀꯨꯏꯅ ꯇꯨꯝꯃꯨꯗ꯭ꯔꯦꯕꯀꯣ ꯄꯨꯡ ꯕꯥꯔꯣꯗꯒꯤꯅ ꯕꯥꯔꯣ ꯃꯈꯥꯏ ꯑꯃ ꯑꯃ ꯈꯤꯇꯪ ꯍꯦꯜꯂꯛꯄꯗ ꯑꯃꯨꯛ ꯇꯨꯝꯕ ꯃꯥꯜꯂꯦ ꯑꯗꯩ ꯈꯪꯗꯦ ꯑꯩꯈꯣꯏ ꯉꯔꯥꯡꯗꯣ ꯏꯁꯤꯡꯗꯁꯨ ꯀꯨꯏꯅ ꯀꯨꯝꯃꯨꯕꯒꯤ ꯄꯨꯛꯁꯨ ꯎꯝ ꯏꯁꯤꯡ ꯀꯩꯀꯩ ꯀꯣꯝꯃꯨꯕꯗꯣ ꯑꯗꯨꯒꯤ ꯄꯨꯛ ꯅꯨꯡꯉꯥꯏꯇꯕꯁꯨ ꯇꯧꯋꯦ ꯑꯗꯒꯤ ꯉꯔꯥꯡ ꯑꯩꯈꯣꯏ ꯉꯥ ꯐꯥꯕ ꯆꯠꯂꯨ ꯃꯄꯨꯗꯣ ꯃꯣꯏꯑꯗꯁꯨ ꯃꯣꯔꯣꯛ ꯈꯔ ꯁꯥꯅꯕꯁꯨ ꯆꯥꯔꯨꯔꯦ ꯑꯗꯣ ꯑꯩ ꯊꯣꯏꯗꯣꯛꯄ ꯄꯨꯛ ꯅꯨꯡꯉꯥꯏꯇꯕ ꯈꯣꯠꯇꯕ ꯑꯗꯨꯕꯨꯗꯤ ꯀꯩ ꯇꯧꯗꯦꯕꯀꯣ ꯑꯗꯨꯝ ꯅꯪ ꯍꯥꯏꯗꯣꯏꯅꯣ ꯑꯗꯨꯃꯥꯏꯅ ꯇꯧꯋꯦ ꯑꯗꯣ ꯈꯣꯡꯕꯨꯗꯤ ꯍꯥꯝꯈ꯭ꯔꯦ ꯑꯗꯨ ꯑꯣꯏꯇꯥꯔꯁꯨ ꯀꯩꯁꯨ ꯌꯥꯝ ꯅꯨꯡꯉꯥꯏꯇꯕ ꯀꯩꯅꯣ ꯇꯧꯕꯗꯤ ꯑꯣꯏꯗꯦ ꯑ ꯁꯨꯝ ꯅꯣꯛ ꯆꯥꯈꯤꯗꯕ ꯈꯣꯠꯈꯤꯗꯕ ꯑꯗꯨꯒꯤ ꯑꯣꯏꯔꯝꯗꯧ ꯃꯥꯜꯂꯦ
ꯑ ꯍꯣꯏ ꯄꯨꯛ ꯅꯥꯕ ꯈꯣꯠꯄꯗꯤ ꯀꯩꯁꯨ ꯌꯥꯎꯗꯤ ꯌꯥꯎꯗꯦꯕꯀꯣ ꯑꯗꯣꯏꯁꯨ ꯑꯩꯈꯣꯏꯒꯤ ꯀꯩꯅꯣ ꯇꯧꯕꯗꯣ ꯑ ꯃꯍꯤꯒꯤ ꯇꯥꯏꯞꯇ ꯑꯣꯏꯅ ꯇꯧꯕꯗꯣ ꯈꯣꯡ ꯍꯥꯝꯕꯗ ꯑꯗꯨꯃꯥꯏꯅ ꯇꯧꯕ ꯍꯥꯏꯇꯥꯔꯦ ꯑꯗꯨꯒ ꯑ ꯄꯨꯛꯀ ꯑꯗꯨꯝ ꯅꯥꯔꯒ ꯂꯩꯕꯗꯤ ꯑꯣꯏꯗꯦꯕꯀꯣ ꯑꯗꯨꯒ ꯀꯩꯅꯣꯁꯨ ꯇꯧꯋꯦ ꯑ ꯑꯅꯤꯔꯛ ꯑꯣ ꯉꯁꯤꯒꯤ ꯑꯍꯨꯝꯂꯛ ꯁꯨꯔ ꯃꯥꯜꯂꯦ ꯑꯩꯅ ꯆꯪꯉꯨꯔꯤꯁꯦ ꯑꯍꯥꯟꯕꯩꯗꯨꯕꯨꯗꯤ ꯀꯩꯅꯣ ꯇꯧꯗ꯭ꯔꯦ ꯑꯅꯤꯔꯛ ꯑꯔꯣꯏꯕꯒꯤ ꯑꯅꯤꯗꯨꯗꯤ ꯀꯩꯅꯣ ꯇꯧꯋꯦ ꯎꯝ ꯃꯍꯤ ꯑꯣꯏꯅ ꯑꯗꯨꯝ ꯇꯧꯕꯁꯨ ꯇꯧꯋꯦꯕꯀꯣ ꯑ ꯑꯗꯨꯃꯥꯏꯅ ꯇꯧꯋꯦ ꯑꯗꯨ ꯍꯥꯏꯕꯗꯤ ꯅꯥꯔꯒ ꯂꯩꯕ ꯈꯣꯠꯄꯗꯨꯗꯤ ꯇꯧꯗꯦꯕꯀꯣ ꯑꯗꯨ ꯑꯣꯏꯔꯁꯨ ꯈꯤꯇꯪ ꯑꯩꯈꯣꯏꯒꯤ ꯅꯍꯥꯟꯈꯩ ꯈꯣꯡ ꯍꯥꯝꯕꯒꯗꯤ ꯃꯥꯟꯅꯗꯕꯗꯣ ꯑꯗꯨꯝ ꯍꯥꯏꯕꯗꯤ ꯑꯦ ꯉꯁꯤꯗꯤ ꯈꯤꯇꯪ ꯅꯨꯡꯉꯥꯏꯇꯕ ꯃꯥꯜꯂꯦꯅ ꯈꯟꯕꯗꯣ ꯑꯗꯨꯃꯥꯏꯅ ꯇꯧꯋꯦ ꯍꯥꯏꯕꯅꯤꯗ ꯑꯗꯨ ꯐꯔꯦ ꯑꯗꯨꯅ ꯑꯗꯨ ꯑꯣꯏꯔꯦ ꯑꯗꯨꯗꯤ ꯉꯁꯤꯁꯦ ꯍꯣꯏ ꯑꯗꯨꯃꯥꯏꯅ ꯄꯣꯊꯥꯔꯒ ꯂꯩꯕꯅꯗꯤ ꯅꯨꯡꯉꯥꯏꯅꯤ ꯅꯨꯡꯉꯥꯏꯗꯧꯗꯤ ꯌꯥꯝ ꯃꯥꯜꯂꯦ ꯅꯨꯡꯉꯥꯏꯗꯧ ꯃꯥꯜꯂꯦ ꯍꯥꯏꯕꯗꯤ ꯁꯨꯝ ꯅꯣꯡꯃ ꯐ ꯑꯗꯨꯃꯥꯏꯅ ꯊꯕꯛꯇꯣ ꯌꯥꯝ ꯀꯟꯅ ꯁꯨꯏ ꯁꯨꯗꯦ ꯍꯥꯏꯔꯒꯁꯨ ꯉꯁꯥꯏꯒꯤ ꯃꯄꯥꯟ ꯊꯣꯛꯑꯒ ꯅꯨꯡꯁꯥꯗ ꯑꯗꯨꯃꯥꯏꯅ ꯇꯧꯕ ꯍꯥꯏꯕꯁꯦ ꯇꯣꯏꯅ ꯇꯧꯗꯝꯅꯤꯅ ꯅꯣꯡꯃ ꯐꯖꯅ ꯑꯗꯨꯃꯥꯏꯅ ꯄꯣꯊꯥꯕꯗꯣ ꯄꯥꯝꯃꯤꯗꯅꯀꯣ ꯑꯩꯁꯨ ꯁꯨꯃꯥꯏꯅ ꯈꯜꯂꯝꯕꯅꯦ ꯑꯗꯨꯝ ꯌꯥꯔꯔꯣꯏ ꯑꯗꯨꯅ ꯑꯩꯗꯤ ꯁꯨꯃꯥꯏꯅ ꯆꯠꯊꯣꯛꯄꯁꯦ ꯍꯥꯏꯗꯤ ꯎ ꯌꯥꯝ ꯄꯥꯝꯃꯨꯖꯕꯗꯣ ꯁꯨꯝ ꯃꯇꯝꯁꯦ ꯌꯥꯝ ꯂꯩꯇꯕꯅꯤꯅꯅꯦ ꯅꯣꯡꯃ ꯄꯨꯔꯥ ꯑꯗꯨꯃꯥꯏꯅ ꯃꯤꯒꯗꯕꯒ ꯃꯥꯒꯨꯝꯕꯁꯦ ꯌꯥꯝ ꯄꯥꯝꯃꯨꯏꯑꯕ ꯑꯗꯨꯃꯥꯏꯅ ꯍꯥꯏꯕꯗꯤ ꯈꯪꯗꯦ ꯅꯣꯡꯃ ꯄꯨꯔꯥ ꯃꯥꯡꯕꯒ ꯑꯗꯨꯝ ꯆꯞ ꯃꯥꯟꯅꯔꯦꯕ ꯆꯠꯄꯗꯣ ꯄꯨꯡ ꯇꯔꯦꯠ ꯁ꯭ꯋꯥꯏꯗ ꯆꯠꯄꯅꯦ ꯑꯗꯨꯒ ꯍꯜꯂꯛꯄꯗꯨꯗ ꯃꯔꯤ ꯃꯔꯤ ꯃꯈꯥꯏ ꯇꯥꯔꯦ ꯑꯗꯨꯗꯤ ꯑꯗꯨꯝ ꯆꯞ ꯃꯥꯟꯅꯈ꯭ꯔꯦ ꯀꯩꯝꯇ ꯇꯧꯅꯉꯥꯏ ꯂꯩꯇ꯭ꯔꯦꯕ ꯑꯗꯨꯅ ꯌꯥꯝ ꯄꯥꯝꯃꯨꯕꯗꯣ ꯌꯥꯝ ꯆꯥꯛ ꯍꯧꯕꯗꯣ ꯑꯗꯨꯃꯥꯏꯅ ꯇꯧꯋꯦ ꯍꯥꯏꯕꯗꯤ ꯈꯪꯗꯦ ꯑꯇꯣꯞ ꯑꯇꯣꯞꯄꯗꯁꯨ ꯁꯨꯝ ꯁꯤꯖꯤꯟꯅꯅꯤꯡꯕ ꯑꯩꯅ ꯃꯇꯝꯗꯣ ꯑꯗꯣ ꯑꯩꯗꯤ ꯌꯥꯗ꯭ꯔꯦ ꯑꯗꯨꯝ ꯉꯔꯥꯡꯗꯤ ꯑꯗꯨꯝ ꯄꯨꯂꯞ ꯑꯥꯗ ꯆꯞ ꯃꯥꯟꯅꯔꯦ ꯑꯩꯅ ꯅꯨꯡꯇꯤꯒꯤ ꯁꯨꯇꯤ ꯑꯣꯏ ꯍꯥꯏꯕ ꯋꯥꯅꯤ ꯅꯨꯡꯇꯤꯒꯤ ꯆꯠꯂꯤꯕ ꯃꯇꯝ ꯇꯝ ꯑꯗꯨꯒ ꯆꯞ ꯃꯥꯟꯅꯔꯦ ꯆꯠꯂꯤꯁꯦ ꯍꯥꯟꯅꯅ ꯎꯝ ꯃꯥꯄꯜ ꯃꯥꯄꯜ ꯃꯈꯥꯏ ꯁ꯭ꯋꯥꯏꯗ ꯆꯠꯂꯒ ꯇꯔꯨꯛ ꯃꯈꯥꯏ ꯁ꯭ꯋꯥꯏꯗ ꯍꯜꯂꯛꯄꯅꯦ ꯉꯔꯥꯡꯅ ꯇꯔꯦꯠꯇ ꯆꯠꯂꯒ ꯃꯔꯤꯗ ꯍꯜꯂꯛꯄꯅꯤ ꯑꯗꯨꯝ ꯆꯞ ꯃꯥꯟꯅꯔꯦꯕ ꯇꯥꯏꯃꯤꯡꯗꯨꯗꯤ ꯑꯥꯗ ꯂꯩꯔꯨꯕꯒꯤ ꯑꯗꯨꯃꯥꯏꯅ ꯇꯧꯋꯤ ꯑꯗꯨꯒꯤ ꯈꯤꯇꯪ ꯄꯣꯊꯥ ꯄꯣꯊꯥꯍꯧꯗꯕꯗꯧꯅ ꯇꯧꯕꯗ ꯏꯁꯥꯁꯦ ꯑꯗꯨꯝ ꯍꯥꯏꯕꯗꯤ ꯆꯥꯛ ꯂꯥꯝꯃꯒ ꯆꯥꯅꯤꯡꯕꯗꯨꯁꯨ ꯐꯪꯗꯕꯤꯗ ꯑꯗꯨꯝ ꯀꯩꯅꯣꯝꯇ ꯆꯥꯁꯤꯟꯈꯤꯕ ꯏꯊꯟ ꯊꯥꯡꯒꯠꯂꯒ ꯅꯨꯡꯉꯥꯏꯕ ꯑꯃ ꯈꯪꯗꯕꯗꯣ ꯑꯗꯨꯗ ꯑꯥꯏꯅ ꯇꯧꯋꯦ ꯋꯥꯈꯟꯗꯣ ꯁꯨꯝ
ꯑꯗꯨꯅꯤ ꯆꯞ ꯃꯥꯟꯅꯩ ꯍꯥꯏꯗꯤ ꯅꯣꯡꯃ ꯑꯩꯗꯨꯗꯤ ꯋꯥꯔꯨꯔꯗꯤ ꯀꯣ ꯑꯗꯨꯝ ꯄꯣꯊꯥꯅꯤꯡꯕꯗꯣ ꯑꯗꯨꯃꯥꯏꯅ ꯐꯥꯎꯋꯦꯕ ꯑꯗꯨꯗꯤ ꯐꯖꯅ ꯄꯣꯊꯥꯔꯒꯦꯅ ꯈꯔꯦ ꯅꯍꯥꯟꯈꯩ ꯁꯨꯝ ꯊꯕꯛ ꯏꯪꯈꯥꯡ ꯆꯠꯄꯅꯤꯅ ꯁꯥꯡꯅꯤꯡꯗꯕꯗꯨꯗ ꯃꯁꯤꯗ ꯍꯟꯗꯛꯇꯤ ꯆꯠꯇ꯭ꯔꯦꯕꯀꯣ ꯑꯗꯨꯒꯤ ꯑꯗꯨꯝ ꯌꯨꯝꯗ ꯂꯩꯕ ꯑꯩꯅ ꯇꯧꯅꯤꯡꯕ ꯇꯧꯕ ꯑꯗꯩ ꯈꯔ ꯇꯧꯕꯗꯣ ꯑꯗꯨ ꯐꯪꯕꯗ ꯅꯨꯡꯉꯥꯏꯕ ꯑꯃ ꯑꯣꯏꯌꯦ ꯉꯍꯥꯛ ꯀꯩ ꯇꯧꯕ ꯐꯪꯗꯕꯒꯤꯀꯣ
ꯍꯣꯏ ꯑꯗꯨꯗꯤ ꯀꯩꯅꯣ ꯅꯪ ꯀꯩꯅꯣ ꯁꯨꯝ ꯌꯨꯝ ꯊꯥꯗꯣꯛꯑꯒ ꯍꯣꯁꯇꯦꯜꯒꯨꯝꯕ ꯑꯃꯗ ꯂꯩꯔꯅꯤꯅꯁꯨ ꯍꯥꯏꯔꯞ ꯇꯥꯏ ꯑꯗꯨꯅ ꯇꯥꯔꯤꯛ ꯀꯌꯥꯗ ꯆꯠꯄꯒꯨꯝꯕ ꯅꯠꯇ꯭ꯔꯥꯒꯁꯨ ꯍꯥꯏꯗꯤ ꯑꯦꯛꯖꯦꯛ ꯈꯪꯗ꯭ꯔꯥꯒꯁꯨ ꯑꯦ ꯊꯥ ꯑꯁꯨꯛ ꯂꯣꯏꯁꯤꯜꯂꯛꯄꯗ ꯈꯣꯠꯄꯗ ꯆꯠꯄ ꯌꯥꯏ ꯈꯣꯠꯂꯦ ꯍꯥꯏꯕ ꯑꯗꯨꯝꯕ ꯗꯤ ꯂꯩꯔꯕꯣ ꯂꯦꯞꯄꯕꯣ ꯀꯃꯥꯏꯟ ꯇꯧꯒꯦ
ꯍꯣꯏ ꯇꯥꯡ ꯃꯔꯤꯔꯥ ꯑꯍꯨꯝꯂꯥ ꯁ꯭ꯋꯥꯏꯗ ꯑꯗꯨꯝ ꯍꯥꯏꯐꯦꯠ ꯌꯦꯡꯒꯦ ꯇꯧꯕꯅꯦ ꯑꯗꯩ ꯑꯃꯒꯤ ꯁꯨꯝ ꯃꯄꯥ ꯃꯄꯥ ꯁꯨꯝ ꯆꯥꯅꯔꯛꯇꯧ ꯃꯥꯟꯕꯀꯣ ꯑꯗꯨ ꯍꯥꯏꯕꯨꯗꯤ ꯍꯥꯏꯗꯔꯤ ꯌꯦꯡꯒꯤꯒꯦ ꯑꯗꯨꯒ ꯑꯩ ꯈꯪꯗꯦꯗ ꯑꯃ ꯊꯕꯛꯀꯤꯗꯨꯅ ꯑꯃꯨꯛ ꯍꯥꯏꯗꯤ ꯀꯩꯅꯣ ꯇꯧꯔꯕ ꯍꯥꯏꯗꯤ ꯁꯤ ꯇꯧꯗꯣꯔꯦ ꯈꯣꯠꯇꯣꯔꯦ ꯗꯥꯏꯔꯦꯛ ꯈꯪ ꯇꯥꯔꯗꯤ ꯐꯕꯀꯣ
ꯍꯣꯏ ꯑꯗꯨꯝꯕ ꯑꯃ ꯈꯪꯗꯣꯛꯑꯒ ꯆꯠꯄꯗꯨꯁꯨ ꯅꯨꯡꯗꯤ ꯅꯨꯡꯉꯥꯏꯅꯤ
ꯎꯝ
ꯑꯗꯨ ꯀꯥꯅꯣ ꯇꯧꯗꯤꯌꯦ ꯈꯣꯡ ꯈꯨꯠꯁꯦ ꯑꯗꯨꯝ ꯍꯥꯒꯖꯕꯗꯧꯅ ꯇꯧꯕꯗ ꯇꯧꯋꯤ ꯁꯨꯝ ꯍꯣꯠ ꯍꯧꯒ꯭ꯔꯥꯒꯗꯤ ꯑꯗꯨꯝ ꯍꯣꯠꯂꯒ ꯂꯩꯅꯤꯡꯕꯗꯣ ꯑꯗꯨꯃꯥꯏꯅ ꯇꯧꯋꯦ ꯅꯪꯗꯤ ꯇꯧꯗꯕ꯭ꯔꯣ ꯈꯣꯡꯒꯨꯝꯕꯗꯣ ꯁꯨꯝ ꯀꯃꯥꯏꯟ ꯇꯧꯒꯦ
ꯗꯨꯝꯕꯗꯤ ꯊꯣꯏꯗꯣꯛꯄ ꯇꯧꯗꯦꯗ ꯑꯗꯨꯝ ꯑꯩꯒꯤꯗꯤ ꯍꯥꯏꯗꯤ ꯋꯥꯕꯗꯣ ꯑꯗꯨ ꯈꯛꯇꯅꯦ ꯇꯣꯞꯄ ꯑꯗꯒꯤ ꯈꯨꯠ ꯁꯥ ꯀꯩ ꯀꯩ ꯈꯔ ꯀꯥꯊꯦꯛ ꯈꯣꯊꯦꯛꯄ ꯇꯧꯕꯁꯤꯃꯥ ꯑꯗꯨꯖꯨꯃꯥ ꯈꯔ ꯈꯔ ꯅꯨꯡꯉꯥꯏꯇꯦ ꯑꯇꯣꯞꯄꯗꯤ ꯀꯩꯁꯨ ꯊꯣꯏꯗꯣꯛꯄ ꯇꯧꯗꯦꯗ ꯅꯪꯗꯤ ꯏꯁꯥꯅꯨꯡꯃ ꯀꯩꯀꯩ ꯅꯨꯡꯉꯥꯏꯇꯕ ꯇꯧꯒꯦ
ꯎꯝ ꯑꯩꯅ ꯑꯃꯨꯛ ꯏꯁꯥ ꯀꯩꯀꯥꯗꯤ ꯌꯥꯝ ꯀꯟꯅ ꯅꯨꯡꯉꯥꯏꯇꯕꯗꯤ ꯑꯣꯏꯗꯦ ꯑꯗꯨ ꯑꯣꯏꯔꯒꯁꯨ ꯑꯗꯨꯝ ꯋꯥꯈꯟꯗꯗꯤ ꯉꯁꯥꯏꯒꯤ ꯑꯩꯖꯦ ꯑꯥ ꯐꯖꯅ ꯅꯣꯡꯃ ꯄꯣꯊꯥꯗꯧꯅꯤꯀꯣ ꯈꯟꯕꯒꯤ ꯍꯩꯅꯤꯡꯗꯕꯤꯗꯣ ꯌꯥꯝ ꯀꯟꯅ ꯍꯩꯅꯤꯡꯗꯕ ꯅꯠꯇ꯭ꯔꯥꯒꯁꯨ ꯑꯗꯨꯝ ꯇꯟꯕꯣꯏ ꯀꯩꯕꯣꯏ ꯇꯧꯕ ꯑꯗꯨꯝ ꯄꯣꯊꯥꯍꯧ ꯗ꯭ꯔꯦ ꯀꯥꯏꯅ ꯈꯟꯕꯒꯤ ꯅꯣꯡꯃ ꯄꯣꯊꯥꯕ ꯐꯪꯍꯧꯗ꯭ꯔꯦ ꯀꯥꯏꯅ ꯑꯗꯨꯃꯥꯏꯅ ꯈꯟꯕꯒꯤ ꯑꯃ ꯁꯨꯝ ꯇꯧꯋꯦ ꯑꯗꯨꯒꯥ ꯏꯁꯥꯖꯦ ꯈꯪꯗꯦ ꯑꯗꯨꯝ ꯉꯁꯥꯏ ꯀꯥꯡꯒꯨꯝꯕ ꯆꯤꯛꯈꯤꯕꯅꯁꯨ ꯈꯪꯗꯦꯕꯀꯣ ꯑꯗꯨꯝ ꯀꯩ ꯍꯥꯏꯅꯤ ꯈꯣꯡꯖꯦ ꯍꯣꯠꯄ ꯍꯧꯔꯨꯔꯗꯤ ꯑꯗꯨꯝ ꯍꯣꯠꯂꯒ ꯂꯩꯅꯤꯡꯕꯤꯗꯣ ꯑꯗꯨꯃꯥꯏꯟ ꯇꯧꯋꯦ ꯑꯗꯨꯒ ꯐꯤꯗꯨ ꯁꯨꯗꯣꯛꯑꯦꯕꯀꯣ ꯉꯁꯥꯏ ꯑꯩꯖꯨ ꯑꯗꯣ ꯑꯁ ꯃꯥꯆꯨꯗꯨ ꯂꯣꯏꯔꯦ ꯌꯥꯝ ꯀꯟꯅ ꯅꯩꯕ ꯈꯣꯠꯄ ꯁꯨꯡꯇꯧ ꯇꯧꯔꯨꯗ꯭ꯔꯥꯒꯖꯨ ꯉꯁꯥꯏꯒꯤ ꯄꯨꯜꯂꯞ ꯇꯥꯁꯤꯜꯂꯒ ꯑꯃꯨꯛ ꯁꯨꯖꯜꯂ ꯁꯨꯔꯛꯄꯅꯤꯅꯅꯦ ꯃꯆꯨꯗꯣ ꯃꯨꯁꯤꯟ ꯃꯨꯁꯤꯟ ꯃꯨꯔꯒ ꯇꯧꯕꯗꯣ ꯑꯗꯨꯃꯥꯏꯟ ꯇꯧꯋꯦ ꯁꯨꯕꯗꯤ ꯁꯨꯗꯣꯛꯈ꯭ꯔꯦ ꯍꯧꯖꯤꯛꯄꯨꯗꯤ ꯑꯗꯨꯒ ꯀꯝꯐꯣꯔꯠ ꯂꯥꯛꯑꯒ ꯐꯧꯗꯤ ꯐꯧꯒꯥꯔꯦꯕꯀꯣ ꯑꯥ ꯅꯪꯒꯤꯗꯨꯗꯤ ꯑꯗꯨꯝ ꯑꯥ ꯀꯣꯛꯈ꯭ꯔꯥꯕ ꯁꯨꯕꯗꯣ ꯃꯅꯝ ꯅꯣꯡꯅꯝ ꯑꯝꯇꯥ ꯆꯦꯟꯗ꯭ꯔꯥꯕ ꯀꯃꯥꯏꯟ ꯇꯧꯒꯦ
ꯑꯩꯒꯤꯕꯨꯗꯤ ꯉꯔꯥꯡꯀꯣ ꯃꯣꯏꯒꯤ ꯉꯥ ꯐꯥꯕꯝꯗꯣ ꯑꯗꯨꯝ ꯁꯨꯗꯣꯂꯛꯑꯦ ꯍꯣꯏ ꯀꯝꯐꯣꯔꯠꯄꯨꯗꯤ ꯂꯥꯛꯇꯦ ꯑꯗꯣꯏ ꯇꯥꯔꯒꯁꯨ ꯑꯩ ꯊꯥꯗꯣꯛꯄꯗꯣ ꯃꯉꯥꯔꯛ ꯇꯔꯨꯛꯔꯛ ꯑꯍꯥꯟꯕꯗꯤ ꯆꯝꯅꯀꯣ ꯑꯗꯨꯝ ꯊꯥꯗꯣꯛꯑꯦ ꯑꯍꯨꯝꯂꯛ ꯃꯔꯤꯔꯛꯁꯨ ꯃꯨꯁꯨꯛ ꯃꯨꯅ ꯊꯣꯔꯛꯑꯦ ꯑꯗꯒꯤ ꯃꯉꯥꯔꯛ ꯃꯔꯤꯔꯛ ꯃꯉꯥꯔꯛ ꯁꯨꯕꯗꯤ ꯈꯔ ꯈꯔꯗꯤ ꯆꯨ ꯃꯆꯨꯗꯣ ꯐꯔꯦꯕ ꯁꯨꯕ ꯐꯔꯀꯥꯟꯗ ꯑꯃꯨꯛ ꯁꯥꯔꯞ ꯅꯨꯡ ꯐꯖꯅ ꯍꯥꯞꯄꯦ ꯑꯗꯨꯗꯨꯒ ꯁꯨꯗꯣꯛꯑꯦꯕ ꯑꯗꯨꯀꯥꯟꯗꯗꯤ ꯑꯗꯨꯝ ꯃꯆꯨꯗꯣ ꯐꯖꯅ ꯑꯗꯨꯝ ꯅꯣꯔꯃꯦꯟ ꯑꯈꯣꯏꯒꯤ ꯐꯤ ꯁꯨꯕꯩ ꯃꯆꯨ ꯑꯗꯨꯃꯥꯏꯟ ꯊꯣꯛꯂꯛꯑꯦ ꯑꯗꯒꯤ ꯑꯗꯨꯝ ꯍꯥꯞꯄꯒ ꯑꯗꯨꯝ ꯀꯩꯅꯣ ꯑꯥ ꯀꯪꯍꯟꯁꯦ ꯅꯠꯇꯕ ꯀꯪꯍꯜꯂꯒ ꯑꯗꯨꯝ ꯍꯜꯂꯛꯄ ꯗꯨꯝ ꯁꯦꯠꯂ ꯂꯥꯛꯑꯦꯗ ꯑꯗꯨ ꯉꯔꯥꯡ ꯈꯣꯡꯒ꯭ꯔꯥꯎꯗꯨꯕꯨꯗꯤ ꯈꯣꯡꯒ꯭ꯔꯥꯎꯗꯕꯨꯗꯤ ꯀꯩꯁꯨ ꯌꯥꯝ ꯆꯨꯗꯦꯕꯀꯣ ꯑꯈꯣꯟꯕ ꯁꯦꯠꯄꯗꯤ ꯀꯩꯁꯨ ꯌꯥꯝ ꯀꯨꯝꯗ꯭ꯔꯗꯤ ꯑꯍꯥꯟꯕꯗꯤ ꯑꯗꯨꯝ ꯑꯩꯅ ꯄꯨꯔꯥ ꯏꯔꯣꯏꯒꯤ ꯇꯥꯏꯞꯇ ꯐꯝꯗꯅ ꯈꯣꯠꯇꯅ ꯅꯩꯗꯅ ꯇꯧꯔꯨꯕꯒꯤ ꯑꯗꯨꯝ ꯂꯣꯏꯅ ꯆꯨꯔ ꯂꯩꯕꯗꯣ ꯑꯗꯨꯃꯥꯏꯅ ꯑꯣꯏꯈꯤꯕꯒꯤꯅꯦꯕꯀꯣ ꯑꯗꯨꯅꯤ ꯈꯪꯗꯦ ꯇꯧꯔꯤꯁꯦ
ꯍꯣꯏ ꯑꯗꯨꯕꯨꯗꯤ ꯁꯨꯝ ꯍꯥꯏꯕꯗꯤ ꯎ ꯑꯍꯥꯟꯕꯗꯨꯅ ꯏꯁꯤꯡꯗꯨ ꯈꯤꯇꯪꯁꯨ ꯌꯥꯝꯃꯤꯗꯅꯀꯣ ꯑꯀꯣꯟꯕꯩꯗꯨꯅ ꯏꯁꯤꯡꯗꯨꯁꯨ ꯈꯤꯇꯪ ꯈꯦꯟꯗ ꯑꯥ ꯀꯔꯤ ꯇꯧꯒꯦ ꯑꯩꯒꯤ ꯏꯀꯣ ꯑꯣꯏꯅ ꯇꯥꯔꯝꯃꯦ ꯍꯧꯖꯤꯛ ꯉꯥꯏꯍꯥꯛꯀꯤꯗꯣ ꯑꯗꯨꯅꯦ ꯑꯗꯣ ꯑꯍꯥꯟꯕꯩꯗꯨꯅ ꯏꯁꯤꯡꯗꯣ ꯈꯤꯇꯪ ꯌꯥꯝꯕꯗꯨꯅꯁꯨ ꯑꯣꯏꯕ ꯌꯥꯏ ꯑꯀꯣꯏꯕꯩꯗꯨ ꯏꯁꯤꯡꯗꯣ ꯈꯤꯇꯪ ꯍꯟꯊꯒ꯭ꯔꯦꯗꯅꯀꯣ ꯑꯥ ꯊꯕꯛ ꯂꯥꯛꯑꯕ꯭ꯔꯣ ꯊꯕꯛ ꯂꯥꯛꯑꯒꯗꯤ ꯊꯝꯃꯁꯤꯔꯣ ꯀꯃꯥꯏꯅ ꯇꯧꯒꯦ
ꯍꯣꯏ ꯍꯣꯏ ꯑꯩꯗꯣ ꯏꯟꯖꯥꯡꯗꯣ ꯑꯩꯈꯣꯏ ꯃꯃꯥꯡꯒꯤ ꯄꯤꯅꯕ ꯇꯧꯕ ꯑꯗꯨꯗꯒꯤ ꯏꯃꯥꯅ ꯍꯥꯟꯅ ꯎꯔꯣ ꯈꯣꯠꯂꯨꯔꯣ ꯍꯥꯏꯕꯒꯤ
ꯍꯣ ꯍꯣꯏ ꯐꯔꯦ ꯐꯔꯦ ꯌꯦꯟꯖꯥꯡ ꯊꯤꯟꯗꯣꯛꯎꯔꯣ ꯑꯗꯨꯒꯣꯏꯅ
ꯎꯝ ꯊꯝꯃꯣ ꯊꯝ